ꯏꯃꯥꯟꯕꯤ ꯎꯝ
ꯍꯥꯎ
ꯀꯃꯥꯏ ꯀꯃꯥꯏ ꯇꯔꯗꯦ ꯇ
ꯑꯣ ꯑꯗꯨꯝ ꯂꯩꯔꯤꯌꯦꯦ ꯏꯃꯥꯟꯅꯕꯤꯗꯤ ꯅꯨꯡꯉꯥꯏꯔꯤꯕ꯭ꯔꯣ
ꯑꯩꯁꯨ ꯑꯗꯨꯝ ꯂꯩꯔꯤ ꯅꯨꯡꯉꯥꯏꯔꯤ ꯍꯥꯏꯇꯥꯔꯦ ꯆꯥꯛ ꯏꯁꯤꯡ ꯆꯥꯔꯕꯣ
ꯆꯥꯔꯦ ꯏꯃꯥꯟꯅꯕꯤꯗꯤ ꯆꯔꯕ꯭ꯔꯣ
ꯆꯥꯔꯦ ꯑꯩꯁꯨ
ꯑꯣ ꯀꯔꯤ ꯃꯊꯦꯜ ꯆꯥꯔꯒꯦ ꯉꯁꯤꯗꯤ
ꯉꯗꯤ ꯀꯥꯡꯁꯣꯏ ꯑꯃ ꯊꯣꯡꯉꯦ ꯑꯗꯨꯒ ꯀꯥꯡꯍꯧ ꯑꯃ ꯉꯧꯔꯦ
ꯑꯥ
ꯏꯃꯥꯟꯅꯕꯤꯗꯤ ꯀꯩ ꯆꯥꯔꯒꯦ
ꯁꯤꯗꯤ ꯑꯉꯥꯡꯉꯩꯅ ꯏꯔꯣꯜꯂꯝꯃꯦ ꯁꯣꯏꯕꯨꯝꯒ ꯑꯂꯨꯒ ꯇꯧꯔꯒ ꯆꯥꯔꯦ ꯉꯥ ꯑꯃ ꯇꯥꯎꯔꯒ
ꯌꯥꯝ ꯍꯥꯎꯕꯅꯤꯅ ꯑꯗꯨꯁ ꯉꯥ ꯑꯇꯥꯎꯕꯒ ꯌꯥꯎꯕꯁꯤꯗꯤ
ꯑꯦ ꯍꯥꯎꯏ ꯑ ꯈꯪꯗꯦꯗ ꯁꯥꯒ ꯁꯥꯒꯠꯂꯛꯄꯁꯤꯗ ꯀꯃꯥꯏꯅ ꯇꯧꯕ ꯆꯥꯛ ꯍꯟꯁꯥꯡꯒꯁꯦ ꯒ꯭ꯌꯥꯟ ꯑꯃ ꯇꯥꯗꯦ ꯑꯍꯥꯎ ꯑꯍꯥꯎꯕ ꯆꯥꯅꯤꯡ ꯆꯥꯅꯤꯡꯕ ꯅꯨꯃꯤꯠꯇꯨꯒꯤ ꯈꯜꯂꯒ ꯆꯥꯔꯤꯅꯤ ꯆꯔꯤꯅꯦ ꯊꯣꯡꯉꯣꯝ ꯊꯣꯡꯉꯣꯝꯒ ꯆꯥꯕꯒ ꯌꯥꯕ ꯅꯠꯇ
ꯎꯝ
ꯑꯗꯣ ꯑꯁ ꯍꯟꯗꯛ ꯅꯪ ꯀꯩꯅꯣꯗ ꯅꯣꯏ ꯍꯟꯗꯛ ꯀꯣꯏꯕ ꯌꯥꯝ ꯆꯠꯂꯨꯕ ꯃꯥꯜꯂꯦ ꯌꯥꯝ ꯃꯐꯝꯒ ꯐꯖ ꯐꯖꯕ ꯌꯥꯝ ꯊꯥꯒꯠꯂꯛꯏꯅꯦ ꯀꯔꯥꯏ ꯀꯥꯏꯗꯅꯣ ꯆꯠꯂꯤꯗꯣ
ꯆꯠꯂꯨꯏꯕꯦꯝ ꯍꯟꯗꯛꯇꯤ ꯒꯣꯋꯥ ꯆꯠꯂꯦ
ꯑꯥ
ꯈꯨꯗꯅꯨꯡꯉꯥꯏ ꯑꯃꯕꯦꯝꯃꯁ
ꯑꯣ ꯒꯋꯥꯗꯨꯕꯨ ꯀꯃꯥꯏꯅ ꯇꯧꯒꯦ
ꯌꯦꯡꯃꯝꯉꯦ ꯁꯤ ꯁꯃꯨꯗ꯭ꯔ ꯉꯥꯛꯇꯅꯤꯗ ꯑꯗꯨꯗꯅꯦꯨ ꯅꯠꯇ꯭ꯔꯗꯣ ꯑꯩꯈꯣꯏꯗꯤ ꯃꯅꯤꯄꯨꯔꯗ ꯂꯩꯇꯦꯗꯅ
ꯑꯥ
ꯑꯗꯨꯗꯨꯅ ꯌꯦꯡꯕꯗꯨꯗ ꯁꯃꯨꯗ꯭ꯔꯗ ꯌꯦꯡꯉꯤꯉꯩ ꯃꯥꯏꯀꯩꯗꯣ ꯑꯁꯣꯠ ꯅꯥꯀꯟꯒꯤ ꯋꯥꯡꯃꯗꯣ ꯎꯕ ꯐꯪꯗꯦꯗꯅ ꯑꯗꯨꯅ ꯌꯥꯝ ꯐꯖꯕꯩ ꯋꯥꯅꯤ ꯃꯤ ꯃꯌꯥꯝ ꯂꯥꯛꯑꯦ ꯐꯣꯔꯦꯟꯅꯔꯁꯤꯅꯅꯦ ꯈꯨ ꯌꯥꯝ ꯊꯤ ꯌꯥꯝꯃꯦ ꯂꯥꯛꯏꯕ
ꯆꯠꯅꯤꯡꯉꯦ ꯑꯗꯣ ꯅꯪ
ꯆꯠꯄꯁꯤꯁꯨꯅꯦ ꯃꯣꯏꯒꯤꯅ ꯅꯨꯡꯉꯥꯏꯕ ꯑꯃꯅꯅꯦ ꯒꯥꯔꯤꯁꯦ ꯂꯣꯏꯅ ꯋꯥꯏꯐꯝꯝ ꯐꯪꯕ ꯅꯣꯡꯃꯒꯤꯅꯦ ꯄꯩꯁꯥ ꯈꯔ ꯂꯩꯩꯊꯣꯛꯑꯒꯅꯦ ꯒꯥꯔꯤꯁꯦ ꯂꯣꯏꯅ ꯂꯩꯩꯊꯣꯛꯑꯒꯅꯦ ꯀꯕ ꯆꯠꯄ ꯌꯥꯏꯑꯕ ꯑꯗꯨꯅꯅꯦ ꯅꯨꯡꯉꯥꯏꯑꯕ ꯒꯥꯔꯤ ꯊꯧꯕꯕꯨ ꯍꯩꯔꯕ ꯄꯥ ꯑꯗꯨꯗꯤ ꯅꯨꯡꯉꯥꯏꯔꯦ ꯆꯠꯄꯁꯦ
ꯑꯣ ꯑꯗꯨꯅꯦ ꯅꯪꯗꯣ ꯌꯥꯝ ꯅꯨꯡꯉꯥꯏ ꯌꯥꯝ ꯐꯖꯩ ꯍꯥꯏꯕ ꯃꯐꯝꯗꯣ ꯑꯩꯁꯨ ꯆꯠꯅꯤꯡꯉ ꯂꯩꯔꯝꯃꯤꯅꯦ ꯑꯗ ꯅꯪꯗꯣ ꯂꯝꯀꯣꯏ ꯆꯠꯄꯒꯤ ꯃꯔꯨꯞ ꯀꯩꯀꯥꯁꯨ ꯈꯔ ꯍꯧꯋꯦ ꯍꯥꯏꯌꯦ ꯑꯗꯣ ꯑꯩ ꯌꯧꯕ ꯌꯥꯒꯗ꯭ꯔꯣ
ꯌꯥꯎꯁꯦ ꯌꯥꯎꯁꯦ ꯍꯟꯗꯛꯀꯤꯗꯨꯗꯤ ꯂꯣꯏꯈ꯭ꯔꯦ ꯀꯣ ꯃꯊꯪꯗ ꯑꯅꯧꯕ ꯑꯃ ꯍꯧꯔꯁꯤ ꯍꯧꯔꯛꯀꯦ ꯑꯗꯨꯗꯅꯦ ꯅꯪꯒꯤꯗꯃꯤꯡꯗꯣ ꯁꯣꯏꯗꯅ ꯍꯥꯞꯄꯒꯦꯁꯦ
ꯑꯣ ꯑꯗꯨꯅꯦ ꯑꯁ ꯈꯪꯗꯦꯅ ꯆꯠꯅꯤꯡꯉꯦ ꯂꯝ ꯀꯣꯏꯕ ꯀꯩꯀꯥꯗꯣ
ꯃꯥꯅꯦ ꯂꯝ ꯀꯣꯏꯕ ꯍꯥꯏꯗꯨꯁꯨꯅꯦ ꯋꯥꯈꯜꯂꯣꯟ ꯃꯈꯟꯁꯤꯁꯨꯅꯦ ꯈꯔ ꯐ꯭ꯔꯦꯁ ꯑꯣꯏꯊꯣꯛꯄꯅꯤ ꯍꯥꯏꯕ ꯑ ꯑꯗꯨꯝ ꯁꯠꯇꯗꯤ ꯊꯛꯆꯤꯜꯂꯒ ꯂꯩꯕꯅꯦ ꯍꯥꯏꯕ
ꯂꯩ ꯂꯩ ꯑꯗꯨꯅꯦ ꯍꯟꯗꯛꯇꯤ ꯏꯆꯥ ꯅꯨꯨꯄꯥꯗꯣ ꯃꯥꯗꯤ ꯃꯄꯥꯟ ꯂꯝꯗ ꯂꯥꯏꯔꯤꯛ ꯇꯝꯃꯦ ꯃꯥ ꯀꯩꯅ ꯅꯣꯗ ꯎꯝ ꯃꯥꯗꯤ ꯆꯥꯟꯗꯤꯒꯔꯗ ꯇꯝꯃꯦ ꯃꯥꯗꯣ ꯑꯗꯨꯗꯨꯗꯒꯤ ꯍꯟꯗꯛ ꯊꯤꯟꯕ ꯆꯠꯂꯨꯌꯦ ꯑꯗꯨꯗ ꯃꯣꯏꯒꯤ ꯆꯥꯟꯗꯤꯒꯔꯗ ꯂꯩꯕ ꯃꯐꯝ ꯈꯔꯗ ꯀꯣꯏꯕ ꯆꯠꯂꯛꯑꯦ ꯑꯁ ꯀꯌꯥꯗꯤ ꯅꯨꯡꯉꯥꯏ ꯈꯪꯉꯕ꯭ꯔꯥ ꯏꯕꯦꯝꯃ
ꯑꯗꯨꯅꯤꯅꯦ ꯅꯨꯡꯉꯥꯏꯔꯝꯒꯅꯤ ꯑꯗꯨꯃꯥꯏꯅ ꯈꯔ ꯈ ꯆꯠꯀꯗꯕꯅꯤ ꯍꯥꯏꯕ ꯏꯇ
ꯑꯧ ꯃꯥꯅꯦ ꯑꯗꯨꯅ ꯑꯩꯅ ꯅꯪꯒꯤꯗꯣ ꯑꯩꯅꯒ ꯂꯝ ꯀꯣꯏ ꯆꯠꯄꯒꯤ ꯅꯨꯡꯉꯥꯏꯕꯒꯤ ꯃꯍꯥꯎꯗꯣ ꯈꯔꯒ ꯐꯪꯉꯛꯑꯦ ꯑꯗꯒꯤ ꯅꯪꯅꯒ ꯍꯦꯛꯇ ꯐꯣꯇꯣꯒ ꯊꯥꯒꯠꯂꯛꯄ ꯁꯃꯨꯗ꯭ꯔ ꯃꯄꯥꯟꯒ ꯑꯣꯏꯕꯗꯨꯗ ꯑꯁ ꯑꯩꯁꯦ ꯆꯠꯅꯤꯡꯕꯅ ꯉꯥꯎꯔꯕ ꯑꯗꯨꯒꯤꯅꯤ ꯑꯩꯅ ꯑꯃꯨꯛꯀ ꯍꯪꯉꯛꯏ ꯁꯦ ꯑꯗꯨꯁꯨ ꯅꯪꯗꯣ ꯑꯃꯨꯛ ꯑꯩꯈꯣꯏꯁꯤꯗ ꯂꯩꯃꯤꯟꯅꯕ ꯏꯆꯦ ꯑꯃꯅꯁꯨ ꯃꯥꯗꯣ ꯀꯩꯀꯥ ꯃꯔꯨꯞꯇꯣ ꯃꯥ ꯇꯧꯕꯅꯦ ꯈꯜꯒ ꯂꯝ ꯀꯣꯏ ꯆꯠꯄꯒꯤ ꯃꯣꯏꯒꯤ ꯍꯧꯅꯔꯒ ꯃꯣꯏ ꯂꯩꯀꯥꯏꯒꯤ ꯍꯧꯅꯔꯒ ꯃꯃꯥꯟꯅꯕꯤ ꯀꯩꯀꯥ ꯆꯠꯄꯅꯦ ꯍꯥꯏꯔꯛꯄꯗꯨꯗ ꯑꯩꯅ ꯑꯁ ꯑꯝꯇꯕꯨ ꯍꯪꯒꯦꯅ ꯉꯁꯤ ꯇꯧꯔꯛꯏꯅꯤ ꯏꯕꯦꯝꯃꯥ ꯐꯣꯟ
ꯍꯣꯏ ꯑꯩꯁꯨꯅꯦ ꯃꯤꯗꯣ ꯃꯃꯥꯡꯒꯤ ꯍꯧꯕꯗꯨꯗꯅꯦ ꯅꯪ ꯍꯦꯛ ꯀꯥꯎꯗꯅ ꯍꯥꯏꯍꯧ ꯇꯔꯦ ꯃꯊꯪꯗꯗꯤꯅꯦꯣꯏ ꯑꯗꯨꯅ ꯍꯥꯏꯔꯛꯑꯒꯦꯁꯦ
ꯍꯣꯏ ꯍꯣꯏ ꯀꯩꯁꯨ ꯀꯥꯏꯗꯦꯗ ꯑꯗꯨꯕꯨꯗꯤ ꯈꯪꯗꯦꯅ ꯈꯔꯅꯦ ꯆꯠꯅꯤꯡꯉꯦ ꯈꯔ ꯅꯍꯥ ꯑꯣꯏꯔꯤꯉꯩꯁꯨ ꯆꯠꯍꯧꯗ꯭ꯔꯗꯤꯅꯦ ꯍꯌꯦꯡ ꯑꯍꯟ ꯑꯣꯏꯁꯟꯈ꯭ꯔꯗꯤ ꯄꯨꯡꯇꯟ ꯍꯦꯛ ꯇꯟꯗꯣꯏꯅꯤꯗꯅ
ꯃꯥꯥꯟꯅꯦ ꯍꯧꯖꯤꯛ ꯈꯔ ꯆꯠꯍꯧꯗ꯭ꯔꯗꯤ ꯍꯌꯦꯡ ꯍꯥꯏꯕꯩ ꯋꯥꯅꯤ ꯁꯨꯝ ꯁꯨꯝ ꯇꯝꯖꯜꯂꯛꯑꯗꯣꯏꯅꯤ ꯍꯥꯏꯕ
ꯎꯝ ꯃꯥꯁꯤꯅꯦ ꯑꯩꯅ ꯆꯠꯅꯤꯡꯉꯦ ꯑꯗꯒꯤ ꯈꯪꯗꯦꯗ ꯍꯧꯖꯤꯛꯀꯥꯟꯗꯤ ꯂꯣꯟꯕꯨ ꯈꯪꯈ꯭ꯔꯗꯤ ꯆꯠꯊꯣꯛ ꯆꯠꯁꯤꯟꯁꯨ ꯌꯥꯝ ꯅꯨꯡꯉꯥꯏꯌꯦ
ꯅꯨꯡꯉꯥꯏꯌꯦꯦ ꯅꯨꯡꯉꯥꯏꯔꯦ
ꯑꯥ ꯑꯗꯨꯗꯨꯅꯅꯦ ꯑꯁ ꯀꯣꯏꯅꯤꯡꯉꯤꯗ ꯆꯠꯅꯤꯡꯉꯤ ꯍꯟꯗꯛ ꯄꯩꯁꯥꯒ ꯈꯔꯒ ꯀꯩꯅꯣ ꯇꯧ ꯇꯔꯗꯤꯅꯦ ꯑꯩꯗꯤ ꯑꯁ ꯕꯦꯡꯀꯣꯛꯇꯕꯨ ꯆꯠꯅꯤꯡꯉꯤ ꯏꯕꯃ
ꯆꯠꯅꯤꯡ ꯆꯠꯄ ꯌꯥꯏꯌꯦ ꯕꯦꯡꯀꯣꯛꯁꯤꯁꯨ ꯄ ꯀꯣꯛꯁꯄ ꯗꯤ ꯚꯚꯤꯁꯥ ꯐ꯭ꯔꯤ ꯑꯣꯏ ꯈꯣꯠꯂꯤ ꯀꯥꯏꯅꯒꯌꯥꯝ ꯍꯥꯏꯗ꯭ꯔꯣ
ꯑꯣ ꯍꯥꯏ ꯍꯥꯏ
ꯑꯗꯨꯅ ꯄꯥꯁꯄꯣꯠꯇꯪ ꯁꯥꯔꯒ ꯆꯣꯠ ꯑꯗꯨꯗꯤ ꯂꯥꯏꯗꯅ
ꯍꯣꯏ ꯍꯣꯏ ꯑꯗꯨꯅꯦ ꯃꯥꯅ ꯃꯣꯏ ꯐ꯭ꯔꯤ ꯑꯣꯏ ꯍꯥꯏꯕꯁ ꯑꯃꯨꯛꯀ ꯍꯦꯟꯅ ꯆꯠꯅꯤꯡꯈ꯭ꯔꯦ ꯑꯗꯨꯅ ꯑꯩꯅ ꯂꯝ ꯀꯣꯏ ꯆꯠꯄ ꯍꯥꯏꯁꯤ ꯄꯩꯁꯥꯗꯤ ꯈꯔ ꯆꯪꯉꯤꯗꯅ ꯑꯃꯨꯛ ꯑꯗꯨꯗꯨꯒꯤꯅꯦ ꯄꯩꯁꯥꯁꯦ ꯈꯤꯇ ꯈꯤꯇꯪ ꯑꯃꯨꯛ ꯇꯨꯡꯁꯤꯜꯂꯒ ꯑꯩꯁꯦ ꯑꯃꯨꯛꯇꯪ ꯆꯠꯄ ꯇꯥꯔ ꯇꯗꯤ ꯆꯠꯍꯧꯒꯦꯅ ꯈꯜꯂꯤꯅꯦ ꯕꯦꯡꯀꯣꯛꯇꯣ
ꯑꯗꯨꯅꯦ ꯕꯦꯡꯀꯣꯛꯀꯤ ꯅꯨꯡꯉꯥꯏꯕ ꯑꯃꯅ ꯄꯩꯁꯥꯗꯣ ꯑꯩꯈꯣꯏ ꯏꯟꯗꯤꯌꯥꯒꯤ ꯀꯔꯦꯟꯁꯤꯗꯨꯅ ꯆꯥꯎꯕ ꯍꯦꯜꯂꯕꯅꯤꯅ ꯄꯣꯠ ꯂꯩꯕ ꯃꯇꯝꯗ ꯑꯩꯈꯣꯏꯒꯤ ꯄꯩꯁꯥ ꯑꯗꯨ ꯃꯣꯏꯒꯤꯗꯣ ꯈꯔꯗꯤ ꯆꯥꯎꯅ ꯐꯪꯉꯦꯗꯅ
ꯃꯥꯅꯦ ꯃꯥꯅꯦ
ꯑꯗꯒꯤꯗꯤ ꯂꯝꯗꯨꯁꯨ ꯈꯔ ꯐꯖ ꯐꯖꯕ ꯃꯐꯝꯗꯣ ꯀꯣꯏꯕ ꯐꯪꯉꯦꯗꯅ
ꯃꯥꯅꯦ ꯑꯁ ꯈꯪꯗꯦꯗ ꯃꯣꯏꯒꯤ ꯁꯃꯨꯗ꯭ꯔꯒꯗꯣ ꯑꯁ ꯌꯥꯝ ꯐꯖꯩꯑ ꯃꯣꯏꯒꯤꯁꯨ
ꯍꯣꯏ
ꯑꯗꯒꯤ ꯑꯧ ꯐꯖꯩ ꯐꯖꯩ ꯑꯗꯒꯤ ꯃꯣꯏꯒꯤꯅꯦ ꯃꯣꯏꯒꯤ ꯂꯝꯒꯤ ꯃꯤ ꯀꯩꯀꯥꯗꯨꯁꯨ ꯀꯩꯅꯣꯅꯦ ꯑꯣꯟꯊꯣꯛꯅ ꯐꯖꯈ꯭ꯔꯦ ꯉꯧꯣꯔꯣꯛ ꯉꯧꯣꯔꯣꯛ ꯍꯦꯛ ꯉꯧꯔꯗꯅꯅꯦ ꯏ ꯊꯥꯡꯗꯕꯒ ꯆꯞ ꯍꯦꯛ ꯃꯥꯟꯅꯩ ꯀꯩꯅꯣ ꯈꯪꯗꯦ
ꯍꯣꯏ ꯀꯔꯤꯕ ꯆꯤꯟꯖꯥꯛ ꯁꯤꯖꯤꯟꯅꯕꯅꯣ ꯈꯪꯗꯦ ꯑꯗꯒꯤꯗꯤ ꯃꯣꯏꯒꯤ ꯃꯣꯏꯗꯤ ꯕ꯭ꯌꯨꯇꯤ ꯕ꯭ꯌꯨꯇꯤ ꯇꯧꯅꯕꯅꯤꯅ ꯃꯈꯟ ꯃꯈꯟ ꯌꯥꯝ ꯁꯤꯖꯤꯟꯅꯗ꯭ꯔꯣ
ꯎꯝ ꯁꯤꯖꯤꯟꯅꯩ ꯁꯤꯖꯤꯟꯅꯩ ꯐꯣꯟꯗꯒ ꯌꯥꯝ ꯊꯥꯒꯠꯂꯛꯏꯅꯦ
ꯍꯔ
ꯑꯗꯣ ꯑꯁ ꯈꯪꯗꯦꯗ ꯆꯠꯅꯤꯡꯉꯦ ꯑꯁ ꯊ ꯀꯩꯅꯣꯗꯁꯨ ꯕꯦꯡꯀꯣꯛꯇꯁꯨ ꯆꯠꯅꯤꯡꯉꯤ
ꯦꯡꯀꯣꯛꯁꯦ ꯅꯨꯡꯉꯥꯏꯕ ꯑꯃꯅꯅꯦ ꯀꯩꯅꯣ ꯇꯧꯕ ꯑꯩꯈꯣꯏꯒꯤ ꯈꯔ ꯃꯥꯟꯅꯗ꯭ꯔꯣ ꯃꯣꯏꯁꯦ ꯑꯩꯈꯣꯏꯒꯤ ꯁꯛꯐꯝ ꯀꯩꯀꯥꯁꯦ ꯑꯗꯒꯤꯗꯤ ꯃꯣꯏ ꯊꯥꯏꯂꯦꯟꯒꯤ ꯃꯤꯈꯩꯁꯤꯁꯨ ꯐꯅꯦꯛꯀ ꯁꯦꯠꯄꯅꯦ ꯍꯥꯏꯕ ꯃꯣꯏꯁꯦ
ꯍ ꯁꯦꯠꯂ ꯁꯦꯠꯂ
ꯆꯠꯄꯁꯦ ꯈꯔ ꯈꯔ ꯃꯥꯟꯅꯩ ꯍꯥꯏꯕ ꯃꯣꯏꯁꯦ
ꯃꯥꯟꯅꯩ ꯃꯥꯥꯟꯅꯩ ꯑꯩꯁꯨ ꯌꯦꯡꯈ꯭ꯔꯦ ꯃꯣꯏꯒꯤ ꯚꯤꯗꯤꯑꯣꯗ ꯃꯣꯏꯒꯤ ꯂꯨꯍꯣꯡꯕꯒꯗꯣ ꯀꯩꯅꯣ ꯑꯩꯈꯣꯏꯒꯤ ꯂꯨꯍꯣꯡꯕꯒꯤꯒ ꯇꯥꯏꯞꯇꯗ ꯊꯤꯜꯂꯒꯅꯦ ꯆꯠꯄꯒ ꯇꯧꯋꯦ ꯍꯥꯏꯕ ꯃꯣꯏꯒꯤꯁꯨ ꯑꯁ ꯑꯩꯅ ꯈꯜꯂꯦꯀꯣ ꯑꯁ ꯑꯥ ꯂꯝꯈꯩꯁꯦ ꯇꯣꯉꯥꯟ ꯇꯣꯉꯥꯟ ꯂꯩꯈꯤꯕ ꯋꯥꯅꯤ ꯑꯩꯈꯣꯏ ꯄꯨꯝꯅꯃꯛꯉꯩꯁꯦ ꯑꯁ ꯏꯆꯤꯟ ꯏꯅꯥꯎ ꯉꯇꯒꯤ ꯇꯥꯏꯞꯇ ꯑꯃꯨꯛ ꯈꯜꯂꯤꯅꯤ ꯏꯕꯦꯝꯃ ꯃꯣꯏꯒꯤ ꯃꯑꯣꯡ ꯃꯇꯧꯗꯨꯣ ꯎꯔꯀꯥꯟꯗ ꯑꯃꯨꯛ
ꯃꯥꯅꯤꯅꯦ ꯃꯣꯏꯁꯤꯁꯨ ꯍꯥꯏꯕꯗꯤ ꯃꯣꯏꯒꯤ ꯆꯠꯅꯕꯤꯁꯦ ꯎꯠꯊꯣꯛꯏꯁꯦ ꯌꯥꯝ ꯐꯩ ꯑꯩꯈꯣꯏꯒꯤꯁꯨ ꯑꯩꯈꯣꯏ ꯃꯅꯤ ꯄꯨꯔꯤꯒꯤ ꯆꯠꯅꯕꯤꯁ ꯈꯪꯍꯟꯅꯤꯡꯅꯤꯡꯗꯅ
ꯑꯅꯤ
ꯑꯗꯨꯕꯨꯗꯤ ꯑꯩꯈꯣꯏꯒꯤ ꯃꯅꯤꯄꯨꯔꯤꯒꯤ ꯆꯠꯅꯕꯤꯁꯤꯅ ꯍꯦꯟꯅ ꯏꯁꯥꯗ ꯂꯨꯝꯖꯗ꯭ꯔꯣ ꯑꯩꯈꯣꯏꯒꯤ ꯆꯠꯅꯕꯤ ꯑꯣꯏꯖꯕꯅꯤꯅ ꯃꯤꯒꯤꯗꯨ ꯃꯤꯒꯤꯗꯨ ꯐꯖꯩ ꯍꯥꯏ ꯇꯥꯔꯒꯁꯨ ꯍꯦꯛ ꯏꯁꯥꯅ ꯄꯦꯟꯖꯕ ꯑꯣꯏꯕꯁꯤ ꯑꯩꯈꯣꯏꯒꯤ ꯃꯅꯤꯄꯨꯔꯤꯒꯤꯁꯤꯅ ꯍꯦꯟꯅ ꯄꯦꯟꯖꯗ꯭ꯔꯣ
ꯎꯝ ꯄꯦꯟꯖꯩ ꯄꯦꯟꯖꯩ ꯑꯗꯨꯕꯨꯗꯤ ꯑꯁ ꯈꯪꯗꯦꯗ ꯑꯩꯈꯣꯏꯒꯤ ꯗ꯭ꯔꯦꯁꯀ ꯁꯦꯠꯂꯒ ꯃꯣꯏꯒꯤ ꯁꯃꯨꯗ꯭ꯔ ꯃꯄꯥꯟꯗꯒ ꯂꯦꯞꯄꯗꯨꯗꯤ ꯕꯦꯝꯃꯥ ꯑꯁ ꯑꯣꯊꯣꯡꯅ ꯐꯖꯈ꯭ꯔꯦꯗꯅ ꯍꯦꯛꯇ ꯆꯠꯅꯤꯡꯕꯅꯅꯦ ꯉꯥꯎꯕꯁꯤꯁ ꯆꯥꯅꯤ ꯈꯪꯉꯕ꯭ꯔꯥ ꯑꯩꯁꯨ ꯁꯤꯅꯦ ꯍꯟꯗꯛꯀꯤ ꯂꯝ ꯀꯣꯏꯕ ꯆꯠ ꯇꯥꯔꯗꯤꯅꯦ ꯑꯁ ꯑꯩꯁꯨ ꯑꯩꯒꯤ ꯑꯩꯈꯣꯏ ꯂꯩꯀꯥꯏ ꯑꯩꯈꯣꯏꯗ ꯁꯥꯟꯅꯔꯤꯕ ꯑꯩꯈꯣꯏ ꯃꯅꯤꯄꯨꯔꯗ ꯁꯥꯟꯅꯔꯤꯕ ꯔꯥꯅꯤ ꯐꯤ ꯋꯥꯡꯈꯩ ꯐꯤ ꯑꯗꯒꯤ ꯐꯅꯦꯛ ꯃꯄꯥꯟ ꯅꯥꯏꯕ ꯑꯁꯤꯁꯦ ꯄꯨꯔꯒ ꯑꯩ ꯐꯖꯕ ꯈꯜꯂ ꯄꯨꯔ ꯆꯠꯀꯅꯤ ꯑꯩ ꯑꯥꯗ
ꯍꯣꯏ ꯄꯨꯔꯥ ꯊ ꯇꯥ ꯃꯅꯤꯅꯦ
ꯑꯗꯨꯅꯦ ꯅꯪ ꯅꯍꯥꯟꯒꯤꯗꯨ ꯀꯌꯥꯗꯤ ꯐꯖꯈꯔꯦ ꯒꯋꯥꯗꯒ ꯅꯪꯅ ꯁꯦꯠꯄ ꯐꯤꯗꯨ ꯐꯤꯗꯨꯒ ꯑꯗꯒꯤ ꯐꯅꯦꯛꯇꯨꯒ ꯑꯁ ꯑꯣꯊꯣꯛꯅ ꯆꯥꯟꯅꯈ꯭ꯔꯦ ꯏꯕꯦꯝꯃ ꯐꯖꯈꯔꯦ ꯑꯗꯨꯗꯣ ꯍꯦꯛ ꯎꯔꯨꯕꯁꯦ ꯑꯩꯅꯦ ꯑꯃ ꯆꯠꯅꯤꯡꯕꯅꯅꯦ ꯒ꯭ꯔꯣ ꯒ꯭ꯔꯣ ꯍꯦꯛ ꯈꯣꯠꯄ
ꯍꯣꯏ ꯑꯁꯨ ꯉꯥꯎꯔꯤꯁꯤ ꯌꯦꯡꯉꯨꯅꯦ ꯑꯩꯅ ꯅꯉꯣꯟꯗ ꯍꯪꯉꯝꯃꯁꯨ ꯌꯥꯕꯁꯤꯗꯅꯦ ꯑꯩꯅꯅꯦ ꯍꯪꯍꯧꯗꯔꯦ ꯑꯩꯈꯣꯏ ꯁꯤꯟꯕ ꯀꯥꯡꯕꯨꯗꯨ ꯆꯠꯃꯤꯟꯅꯔꯦ ꯅꯪꯉꯣꯟꯗ ꯁꯨꯡꯍꯪ ꯍꯦꯛ ꯈꯪꯍꯧꯗꯕ ꯑꯩ
ꯑꯣ ꯑꯣ ꯑꯗꯨꯕꯨꯗꯤ ꯀꯩꯁꯨ ꯀ ꯀꯥꯏꯗꯦꯗ ꯍꯥꯏꯗꯤ ꯑꯩꯅꯁꯨ ꯃꯇꯝꯗꯨꯗꯁꯨ ꯅꯪꯅ ꯆꯠꯄ ꯃꯇꯝꯗꯨꯁꯨ ꯑꯩꯗꯣ ꯈꯔ ꯄꯩꯁꯥ ꯈꯔ ꯐꯔꯛ ꯇꯥꯔꯤꯌꯦ ꯑꯗꯣ ꯀꯩꯁꯨ ꯀꯥꯏꯗꯦ ꯍꯧꯖꯤꯛ ꯑꯩꯅ ꯍꯥꯏꯔꯤꯁꯤꯗꯤ ꯃꯊꯪꯗ ꯍꯦꯛ ꯆꯠꯃꯤꯟꯅꯔꯒ ꯂꯣꯏꯔꯁꯦ
ꯍꯣꯏꯁꯦ ꯃꯊꯪꯗꯅꯪꯅꯦ ꯊꯥꯏꯂꯦꯟꯗ ꯍꯦꯛ ꯆꯠꯄ ꯑꯗꯨꯅꯤ
ꯆꯠꯁꯤ ꯆꯠꯁꯤ ꯊꯥꯏꯂꯦꯟꯗ ꯆꯠꯁꯤ ꯍꯟꯗꯛꯀꯤꯁꯤꯗꯤ ꯊꯥꯏꯂꯦꯟꯗ ꯑꯣꯏꯅ ꯆꯠꯂꯨꯔꯁꯤꯔꯣ ꯑꯗꯨ ꯑꯣꯏꯔꯒꯅ ꯍꯦꯛ
ꯍꯣꯏ ꯊꯥꯏꯂꯦꯟ ꯆꯠꯄꯅ ꯐꯔꯅꯤꯕꯨ
ꯎꯝ
ꯄꯥꯁꯄꯣꯔꯠ ꯍꯥꯟꯅ ꯁꯥꯒ ꯆꯁꯦ ꯑꯗꯨꯒꯅꯦ ꯊꯥꯏꯂꯦꯟ ꯆꯅꯤ ꯁꯨꯡꯁꯣꯏ ꯍꯣꯏꯗꯅ ꯆꯠꯂꯁꯤ
ꯑꯥꯎ ꯆꯠꯂꯁꯦ ꯑ ꯈꯪꯗꯦꯗ ꯇꯧꯔꯤꯁꯦ ꯑꯗꯣ ꯅꯪꯒꯤ ꯑꯉꯥꯡꯉꯩꯗꯨꯕꯨ ꯃꯥꯗꯤ ꯃꯣꯏꯁꯨ ꯃꯄꯥꯥꯟ ꯂꯝꯗ ꯇꯝꯕꯔꯣ ꯇꯝꯃꯦ ꯍꯥꯏꯗꯣ ꯃꯣꯏꯗꯤ ꯀꯃꯥꯏ ꯀꯃꯥꯏ ꯇꯧꯔꯤꯒꯦ
ꯑꯗꯨꯝ ꯃꯣꯏꯗꯣ ꯑꯃꯅ ꯀ꯭ꯂꯥꯁ ꯇꯨꯌꯦꯜꯞ ꯇꯝꯃꯦ ꯑꯗꯨꯁꯨꯨ ꯍꯟꯇꯛ ꯄꯩꯈꯥ ꯄꯤꯗꯣꯏꯅꯦ ꯑꯗꯨꯒ ꯑꯃ ꯑꯗꯨꯅ ꯀ꯭ꯂꯥꯁ ꯅꯥꯏꯟ ꯀꯥꯏꯌꯦ ꯑꯗꯣ ꯃꯅꯤꯄꯨꯔꯗꯗꯤ ꯏꯔꯥꯡꯁꯦ ꯈꯔ ꯐꯠꯇꯕꯅꯤꯅ ꯃꯄꯥꯟꯂꯣꯝꯗ ꯇꯝꯃꯒꯅ ꯈꯔ ꯇꯧꯒꯗ꯭ꯔꯅ ꯌꯦꯡꯉꯤꯕꯅꯤꯗ ꯑꯩꯈꯣꯏꯁꯨ ꯄꯩꯁꯥꯗꯨ ꯃ ꯌꯥꯝ ꯂꯩ ꯑꯗꯨꯅ ꯇꯧꯕꯒꯤ ꯋꯥ ꯅꯠꯇꯦ ꯏꯔꯥꯡ ꯇꯕꯨ ꯁꯤ ꯆ ꯈꯔ ꯐꯒꯗ꯭ꯔꯅ ꯊꯥꯔꯤꯅꯤ
ꯑꯣ ꯐꯩꯌꯦ ꯐꯩꯌꯦ ꯂꯣꯜꯂꯤꯁꯨ ꯈꯪꯍꯧꯕ ꯑꯗꯨꯗꯨꯒ ꯑꯩꯈꯣꯏ ꯃꯅꯤꯄꯨꯔꯒꯤ ꯏꯔꯥꯡ ꯍꯥꯏꯔ ꯑꯗꯨꯝ ꯇꯧ ꯂꯩꯔꯦ ꯑꯗꯨꯗꯨꯅ ꯑꯥꯗ ꯃꯤꯒꯤ ꯂꯝꯗ ꯆꯠꯄꯅ ꯐꯩ ꯃꯃꯥꯟꯅꯕ ꯃꯈꯜ ꯃꯈꯜꯒꯤ ꯃꯤꯔ ꯊꯦꯡꯅꯔꯒ ꯃꯥꯗꯣ ꯑꯗꯨꯝ ꯐꯩꯗ ꯃꯄꯥꯟꯂꯣꯏ ꯇꯝꯍꯟꯕꯁꯤꯅ ꯑꯃꯔꯣꯝꯗꯗꯤ
ꯍꯣꯏ ꯑꯗꯨꯃꯥꯏꯅ ꯈꯟꯅꯔꯒꯅꯦ ꯑꯩꯈꯣꯏꯁꯨ ꯃꯌꯥꯝ ꯂꯩꯗꯅ ꯇꯧꯕ ꯅꯠꯇꯦꯗ ꯃꯤꯅꯗꯤꯅꯦ ꯃꯣꯏꯗꯤꯦ ꯄꯩꯁꯥ ꯌꯥꯝ ꯄꯥꯏꯔ ꯃꯥꯜꯂꯦ ꯈꯜꯂꯝꯕꯁꯨ ꯌꯥꯏ ꯑꯗꯣ ꯃꯣꯏꯗ ꯐꯍꯧꯔꯒ ꯂꯣꯏꯔꯦ ꯈꯜꯂꯒ ꯊꯥꯔꯤꯕꯅꯤ
ꯑꯣ ꯑꯗꯨꯅꯦꯗ ꯀꯩꯁꯨ ꯀꯥꯏꯗꯦꯁꯦ ꯏꯁ ꯐꯈꯔꯦ ꯃꯣꯏꯗꯣ ꯑꯇꯣꯞꯄ ꯂꯝꯗ ꯃꯄꯜ ꯂꯝꯗ ꯇꯝꯍꯧꯕꯁꯤꯅ ꯑꯇꯣꯞ ꯑꯇꯣꯞꯄ ꯃꯤꯒ ꯇꯣꯉꯥꯟ ꯇꯣꯉꯥꯟꯕ ꯂꯝꯗꯒꯤ ꯂꯥꯛꯄ ꯃꯤꯒ ꯂꯣꯏꯅ ꯊꯦꯡꯅꯔꯒ ꯃꯣꯏꯁꯨ ꯒ꯭ꯌꯥꯟ ꯂꯧꯁꯤꯡ ꯑꯅꯧ ꯑꯅꯧꯕ ꯃꯌꯥꯝ ꯀꯃꯥꯏꯅ ꯄꯨꯟꯁꯤꯒꯤ ꯂꯣꯏꯅ ꯇꯝꯃꯛꯇꯣꯏꯅꯤꯁꯦ ꯑꯗꯣ ꯐꯩꯕꯤꯔ ꯑꯃ ꯅꯪ ꯊꯥꯔꯤꯗꯣ ꯌꯥꯝꯅ ꯑꯇꯣꯞꯄ ꯃ ꯑꯇꯣꯞꯄ ꯂꯝꯗ ꯑꯗꯣ ꯅꯪ ꯅꯪꯒꯤ ꯃꯔꯨꯞꯇꯣ ꯀꯩꯅꯣ ꯇꯧꯅꯤ ꯍꯥꯏꯔꯛꯎꯕ ꯀꯥꯎꯅꯤ ꯍꯟꯗꯛꯇꯤ
ꯍꯣꯏ ꯍꯣꯏ ꯍ ꯍꯣꯏ ꯑꯩ ꯁꯣꯏꯗꯅ ꯍꯥꯏꯔꯛꯑꯒꯦ
ꯊꯝꯃꯒꯦꯀꯣ ꯅꯪꯁꯨ ꯊꯕꯛ ꯀꯩꯀꯥꯗꯨꯣ ꯂꯣꯏꯁꯤꯟꯖꯔꯣ ꯑꯩꯁꯨ ꯊꯕꯛ ꯁꯦꯝꯅ ꯂꯣꯏꯁꯤꯜꯂꯨꯏ ꯑꯝꯇ